ꯇꯥꯥꯔꯤꯕ꯭ꯔꯨ‌ꫭ
ꯇꯥꯏꯌꯦ
ꯀꯔꯤ ꯇꯧꯔꯤꯅꯣ
ꯔꯨꯕ ꯂꯣꯏꯔ ꯂꯩꯌꯦꯦ
ꯆꯥꯛ ꯆꯥꯗ꯭ꯔꯤꯕ꯭ꯔꯥ
ꯎꯝ
ꯀꯁꯝ ꯊꯣꯡꯉꯦ
ꯃꯩꯔꯦꯟ ꯆꯝ ꯐ
ꯃꯔꯟ ꯆꯕ ꯀꯇ ꯍꯥꯎꯒꯔꯦ ꯍꯥꯎꯗ ꯃꯥꯅꯤꯗ ꯍꯗꯤ ꯀꯩꯗꯤ ꯁꯟꯁ ꯁꯥꯏꯅꯤ ꯃꯅꯨꯡꯁꯥ
ꯅꯣꯏꯗꯤ ꯐꯥꯗꯔꯁ ꯗꯦꯒꯤ ꯑꯣꯏꯔꯛꯅꯦ
ꯎꯝ ꯏꯁꯦꯁꯦꯜ ꯑꯅꯤꯡ ꯑꯁꯤ ꯅꯣꯏ ꯅꯣꯏ ꯗꯗꯥꯒꯤ ꯅꯣꯏ ꯗꯗꯥꯗꯥꯒꯤ ꯐꯗꯁ ꯗꯦ ꯇꯧꯕꯅ
ꯃꯥ ꯅꯨꯄꯤ ꯊꯤꯁꯤꯕꯨꯗꯣ ꯏ
ꯊꯤꯖꯁꯨ ꯑꯗꯨꯝ ꯇꯧꯕ ꯌꯥꯏꯅꯦ
ꯑ ꯍꯥꯏꯗꯤ
ꯑꯦꯗꯚꯥꯟꯁ ꯐꯥꯗꯔꯁ ꯗꯦ ꯇꯧ ꯇꯧꯔꯁꯨ ꯌꯥꯕꯅꯤꯅꯦ ꯑꯩꯩꯗꯤ ꯇꯧꯔꯁꯤꯅꯤ ꯄꯩꯁꯥ ꯈꯔ ꯊꯥꯔꯛꯑꯣ ꯑꯗꯨꯣꯏꯗꯤ
ꯅꯪꯅ ꯊꯥꯔꯒ ꯀꯗꯧꯕꯅꯦ ꯑꯩꯈꯣꯏꯕꯨ ꯆꯥꯎ ꯍꯥꯏꯔꯒ
ꯀꯔꯤ ꯀꯔꯤꯒꯤ ꯊꯥꯗꯣꯏꯕ
ꯑ ꯐꯥꯗꯔꯁ ꯗꯦꯒꯤ ꯑ ꯑꯗꯨꯏꯁꯨ ꯆꯥꯛꯀꯣ ꯍꯥꯏꯔꯒ ꯆꯥꯔꯛꯀꯗꯕꯨꯅꯤꯅꯦ ꯑꯦ ꯀꯔꯤꯔꯣ ꯀꯔꯤꯅꯣꯅꯦ ꯀꯩꯗꯧꯔꯣ ꯂꯩꯕ꯭ꯔꯣ ꯑꯗꯣ
ꯍꯧꯖꯤꯛꯁꯦ ꯑꯁ ꯔꯤ ꯌꯥꯝ ꯁꯥꯥꯡꯉꯗ ꯉꯥꯏ ꯄꯨꯡ ꯑꯍꯨꯝꯗ ꯍꯜꯂꯛꯑꯦ ꯑꯗꯨꯒ ꯑꯍꯨꯝꯗꯒꯤ ꯇꯔꯨꯛ ꯐꯥꯎ ꯉꯥꯏꯍꯥꯛ ꯇꯨꯝꯃꯤ ꯇꯨꯝꯔꯒ ꯑꯗꫭ ꯍꯧꯒꯠꯂꯒ ꯆꯥꯛ ꯆꯥꯔꯦ ꯆꯥꯛ ꯆꯥ ꯂꯣꯏꯔ ꯏꯔꯨꯔꯦ ꯏꯔꯨ ꯂꯣꯏꯔꯒ ꯆꯥꯔꯖ ꯆꯠꯂꯦ ꯆꯥꯔꯖꯇ ꯆꯥꯔꯖ ꯍꯦꯛ ꯂꯣꯏꯔꯒ ꯐꯇꯔ ꯗꯦꯒꯤ ꯕꯦꯅꯔꯗꯨ ꯅꯞꯄꯦ ꯑꯗꯨ ꯂꯣꯏꯔꯒ ꯎꯝ ꯀꯩꯅꯣ ꯋꯤꯃꯦꯟ ꯁꯣꯁꯥꯏꯇꯤꯒꯤ ꯏꯁꯩ ꯇꯝ ꯇꯝꯁꯦ ꯍꯥꯏꯅ ꯍꯥꯏꯕꯒꯤ ꯏꯁꯩ ꯑꯃꯨꯛ ꯇꯝꯃꯦ ꯇꯨ ꯂꯣꯏꯔꯒ ꯑꯃꯛꯁꯤꯗ ꯂꯥꯛꯑꯦ
ꯂꯣꯏ ꯂꯣꯏꯔꯦ
ꯎꯝ
ꯅꯣꯏ ꯆꯥꯔꯖ ꯀꯥꯎꯔꯅꯤ
ꯀꯥꯏꯗ
ꯎꯝ
ꯆꯥꯗꯤ ꯑꯗꯨꯝ ꯀꯥꯕ ꯇꯥꯕꯅꯤ ꯀꯩꯅꫭ
ꯑꯩꯈꫭꯏꯗꯤ ꯀꯥꯗ꯭ꯔꯦ ꯍꯩꯖꯤꯛ ꯀꯥꯟ
ꯏꯔꯥꯡ ꯂꯩꯕꯒꯤꯔꯥ ꯅꯠꯇ꯭ꯔ ꯃꯤ ꯂꯩꯇꯕ ꯒꯤꯔꯥ
ꯃꯤ ꯂꯩꯇꯦ ꯍꯥꯏ
ꯅꯣꯏꯗꯤ ꯑꯗꯨꯝ ꯃꯤ ꯂꯩꯔꯔꯣꯏ ꯅꯣꯏꯒꯤ ꯆꯥꯔꯖ ꯇꯣ ꯈꯔ ꯑꯥ ꯁꯤꯅꯤꯌꯔ ꯑꯣꯏꯕꯁꯤꯅ ꯂꯣꯏꯅ ꯆꯠꯈ꯭ꯔꯦꯕ
ꯂꯩꯗꯤ ꯂꯩꯕꯅꯤ ꯃꯤꯗꯣ ꯈꯔꯗꯤ ꯂꯩꯕꯅꯦ ꯑꯗꯨꯕꯨ ꯑꫭ ꯀꯔꯤ ꯀꯔꯤ ꯊꯕꯛ ꯑꯃ ꯃꯣꯏꯗꯤ ꯍꯧꯖꯤꯛꯀꯥꯟ ꯊꯕꯛ ꯈꯔ ꯆꯤꯜꯂꯤꯅ ꯑꯗꯨꯒꯤ ꯂꯣꯏꯅ ꯆꯠꯊꯣꯛꯈꯕꯩ ꯑꯣꯏꯔꯝꯅꯤ
ꯊꯕꯛꯇꯤ ꯆꯤꯜꯂꯣꯏꯗ ꯏꯔꯥꯡ ꯃꯇꯥꯒ ꯏꯔꯥꯡ ꯃꯇꯥꯒ ꯊꯕꯛꯀ ꯆꯠꯄ ꯌꯥꯔꯣꯏ
ꯑꯗꯨꯗꯨꯅꯤ ꯍꯥꯏꯕꯗꯣ ꯑꯗꯨꯁꯨ ꯊꯕꯛ ꯑꯗꯨꯁꯨ ꯊꯕꯛ ꯀꯧꯕꯀꯣ
ꯂꯩꯕꯅꯤ ꯍꯧꯖꯤꯛꯀꯥꯟꯗꯤ ꯍꯌꯦꯡꯁꯦ ꯍꯧꯒꯠꯄ ꯇꯜꯂꯦꯍꯦ
ꯄꯨꯡ ꯀꯌꯥꯗꯅꫭ
ꯄꯨꯡ ꯇꯔꯨꯛꯇ ꯃꯥꯜꯂꯦ ꯚꯦꯜ ꯌꯩꯒꯗꯧꯕꯗꯣ ꯄꯨꯡ ꯇꯔꯨꯛꯇ ꯚꯦꯜ ꯌꯩꯕ ꯑꯗꯨ ꯂꯣꯏꯔꯒ ꯁꯤꯛꯁ ꯇꯔꯨꯛ ꯃꯈꯥꯏꯗ ꯁꯥꯔꯚꯤꯁ ꯍꯧꯕ ꯑꯩꯈꯣꯏꯗꯤ ꯐꯤꯛꯁꯅꯤ ꯃꯇꯝ ꯃꯥꯡꯕ ꯌꯥꯗꯦ ꯄꯨꯡ ꯇꯔꯨꯛꯇ ꯕꯦꯜ ꯌꯩꯒꯅꯤ ꯇꯔꯨꯛ ꯃꯈꯥꯏꯗ ꯁꯥꯔꯚꯤꯁ ꯍꯧꯒꯅꯤ ꯑꯗꯨꯒ ꯇꯔꯦꯠ ꯅꯤꯄꯥꯟ ꯑꯗꯨꯋꯥꯏꯗ ꯑꯃꯨꯛ ꯂꯣꯏꯒꯅꯤ ꯁꯥꯔꯚꯤꯁꯇ
ꯊꯨꯃꯜꯂꯦ
ꯀꯩꯗꯤ ꯈꫭꯏ ꯄꯥꯁꯇꯔꯗꫭ
ꯎꯝ
ꯃꯦꯁꯦꯖ ꯄꯤꯔꯗꯤ ꯌꯥꯝ ꯁꯥꯡ ꯕꯤꯗꯦ ꯊꯥꯔꯇꯤ ꯃꯤꯅꯤꯠꯁꯅ ꯃꯦꯛꯁꯤꯃꯝ ꯑꯣꯏꯒꯅꯤ
ꯎꯝ ꯑ ꯁꯥꯃꯜꯂꯁꯨ ꯅꯨꯡꯉꯥꯏꯖꯕꯅꯦ
ꯎꯝ ꯅꯣꯏꯒꯤ ꯄꯥꯁꯇꯔ ꯄꯥꯁꯇꯔꯅ ꯁꯥꯡꯕꯗꯤ ꯍꯧꯖꯤꯛꯀꯤ ꯅꯠꯇꯕ ꯅꯍꯥꯟꯒꯤꯗꫭ ꯍꯥꯟꯅꯒꯤꯗꫭ
ꯎꯝ
ꯑ
ꯑꯗꯨ ꯃꯥꯗꯤ ꯈꯔ ꯁꯤꯅꯤꯌꯔ ꯑꯣꯏꯕ ꯏꯅꯦ
ꯑꯗꯨꯗꯅꯤ ꯎ ꯍꯌꯦꯡꯗꯤ ꯀꯥꯏ ꯆꯠꯀꯅꯤ ꯌꯨꯝꯗ ꯂꯩꯒꯦꯔ ꯀꯣꯏꯕ ꯆꯠꯀꯦꯔ
ꯌꯨꯝꯅ ꯂꯩ
ꯀꯣꯏꯕ ꯆꯠꯀꯗꯕ ꯃꯥꯟꯗꯦ ꯅꯪꯗꯤ
ꯀꯥꯏꯗ
ꯈꯪꯗꯦꯅ ꯑꯗꯨꯗꯤ ꯅꯪꯒꯤ ꯅꯃꯥꯟꯅꯕ ꯕꯤꯔꯁꯤꯡꯒꯤ ꯈꯨꯠ ꯈꯨꯠꯁꯤꯅꯤꯅ ꯗꯤ ꯑꯩꯗꯤ ꯊꯥꯖꯗꯦ
ꯏꯁ ꯀꯥꯟꯇ ꯀꯥꯥꯟꯇ꯭ꯔꯒ ꯑꯗꯨ ꯀꯣꯏꯕ ꯆꯠꯀꯦ ꯑꯗꯨ ꯄꯩꯁꯥ ꯊꯥꯔꯛꯑꯣ ꯀꯣ
ꯏꯁ ꯑꯩ ꯑꯩꯅꯃꯨꯛ ꯊꯥꯒꯗꯧꯕ
ꯑꯣ ꯑꯗꯨ ꯅꯪꯒꯤ ꯅꯪꯒꯤ ꯋꯥꯗꯣ ꯆꯠ ꯂꯣ ꯍꯥꯏꯕ ꯃꯥꯜꯂꯦꯕ ꯑꯩꯅ ꯄꯩꯁꯥ ꯊꯥꯔꯛꯀꯦ ꯀꯣꯏꯕ ꯆꯠꯂꯣꯀꯣ ꯍꯥꯏ
ꯆꯠꯂꯣ ꯍꯥꯏꯕ ꯅꯠꯇꯦ ꯆꯠꯀꯦꯔꯥ ꯍꯥꯏꯕꯅꯦ ꯗꯥ
ꯑꯗꯣ ꯆꯠꯂꯣ ꯍꯥꯏꯕꯗꯣ
ꯆꯠꯅꯤꯡꯕ ꯃꯥꯜꯂꯦꯕ ꯑꯗꯨ ꯅꯪꯗꯣ ꯌꯥꯝ ꯃꯥꯜꯂꯦ ꯀꯣꯏꯕ ꯆꯠꯂꯒ ꯀꯣ ꯐꯣꯇꯣꯒ ꯆꯦꯠ ꯆꯦꯠ ꯆꯦꯆꯦꯠ ꯀꯥꯞꯄꯗꯣ ꯐꯣꯇꯣ ꯀꯥꯞꯄꯗꯤ ꯍꯩꯔꯦꯅꯦ ꯑꯇꯩ ꯍꯩꯇ꯭ꯔꯖꯨ ꯐꯣꯇꯣꯗꯤ ꯀꯥꯞꯄ ꯍꯩꯔꯦꯅꯦ
ꯃꯔꯤ ꯅꯣꯏꯒꯤ ꯍꯩꯅꯕꯤꯅꯤ ꯑꯗꯨ
ꯅꯣꯏ ꯑ ꯃꯥꯏꯔꯦꯟ ꯆꯝꯐꯨꯠ ꯆꯥꯕ꯭ꯔꯥ
ꯃꯥꯏꯔꯦꯟꯗꯤ ꯆꯥꯗꯦꯗ
ꯆꯝꯐꯨꯠꯁꯨ ꯆꯥꯗꯦ
ꯎꯝ ꯃꯥꯏꯔꯦꯟꯗꯤ ꯁꯪ ꯖꯥ ꯇꯧꯕꯒꯨꯝꯅꯤ
ꯎꯝ
ꯃꯥꯏꯔꯦꯟꯗꯤ ꯏꯟꯁꯥꯡ ꯑꯣꯏꯅ ꯆꯥꯒꯗꯕꯅꯤ ꯆꯝꯐꯨꯠꯇꯤ ꯆꯥꯕ ꯌꯥꯔꯣꯏꯗ ꯍꯥꯎꯔꯣꯏꯗ
ꯍꯥꯎꯕꯅꯦ ꯑꯁꯤ ꯀꯔꯤ ꯀꯝꯄ꯭ꯂꯦꯛꯁꯟ ꯐꯕꯅꯦ
ꯅꯣꯏ ꯅꯣꯏꯒꯤ ꯀꯀꯥ ꯑꯩꯈꯣꯏ ꯈꯨꯟꯗ ꯂꯩꯕꯗꯣ
ꯀꯅꯅꯣ
ꯅꯣꯏ ꯀꯀꯥꯗꯨ ꯑꯩꯈꯣꯏ ꯈꯨꯟꯗ ꯂꯩꯕ ꯅꯣꯏ ꯀꯀꯥꯗꯣ ꯅꯣꯏꯗꯤ ꯃꯥꯏꯔꯦꯟ ꯆꯝꯐꯨꯠꯁꯦ ꯌꯥꯝ ꯆꯥꯒꯟꯕꯅꯦ ꯃꯣꯏꯗꯤ
ꯑꯣ
ꯁꯥ ꯆꯥꯔꯗꯤ ꯃꯥꯏꯔꯦꯟ ꯆꯝꯐꯨꯠꯇꯩꯒꯅꯤ ꯃꯆꯥꯁꯤꯡꯁꯨ ꯌꯥꯝ ꯆꯥꯕꯅꯤ
ꯐꯕꯅꯦ ꯃꯥꯏꯔꯦꯟꯗꯣ ꯑꯩꯈꯣꯏ ꯃꯤꯠꯁꯦ ꯐꯕꯅꯦꯕ
ꯃꯥꯏꯔꯦꯟꯗꯤ ꯐꯔꯣꯏꯗ ꯃꯥꯏꯔꯦꯟꯒꯤ ꯀꯔꯤ ꯍꯥꯏꯕ꯭ꯔꯥ ꯃꯥꯒꯤ ꯁꯤꯠꯇꯣ ꯑꯗꯨꯗꯤ ꯐꯕꯅꯤ
ꯃꯤꯠ ꯍꯥꯏꯕꯅꯦ ꯑꯩꯈꯣꯏꯒꯤ ꯃꯤꯠ ꯐꯕꯅꯦ ꯍꯥꯏꯕꯅꯦ
ꯎꯝ
ꯆꯥꯛ ꯆꯥꯔꯒ ꯆꯥꯛ ꯆꯥꯔꯒ ꯂꯩꯌꯦ
ꯍꯥꯎꯌꯗꯧꯕ ꯃꯥꯥꯟꯗꯦ ꯅ
ꯑꯩꯁꯦ ꯊꯥꯡꯖꯤꯡꯒ ꯏꯀꯥꯏꯊꯤꯕꯤꯗꯣ ꯎꯝ ꯃꯦꯠꯄ ꯑꯗꯨꯒ ꯊꯥꯡꯖꯤꯡ ꯃꯔꯨꯗꯤ ꯆꯥꯕ ꯍꯩꯇꯦ ꯑꯗꯨꯒ ꯑꯁꯤ ꯏꯀꯥꯏ ꯊꯤꯕꯤꯗꯣ ꯆꯥꯔꯒꯂꯩꯕ
ꯊꯥꯡꯖꯤꯡ ꯐꯪꯂꯕ꯭ꯔꯥꯅꯦ
ꯎꯝ
ꯑꯩꯈꯣꯏꯁꯨ ꯈꯔ ꯊꯔꯛꯑꯣꯍꯦ ꯑꯗꯨꯗꯤ
ꯆꯥꯅꯤꯡꯕ꯭ꯔꯥ
ꯒꯥꯔꯤ ꯆꯠꯄꯅꯤꯅ ꯊꯥꯔꯛꯄ ꯌꯥꯏꯗ
ꯆꯥꯅꯤꯕ꯭ꯔꯥ ꯍꯥꯏꯕꯅꯦ
ꯊꯥꯡꯖꯤꯡꯗꯤ ꯌꯥꯝ ꯄꯥꯝꯃꯦ ꯑꯩꯗꯤ ꯌꯣꯡꯆꯥꯛꯇꯒꯤ ꯍꯦꯟꯅ ꯊꯥꯡꯖꯤꯡꯅ ꯄꯥꯝꯃꯤ
ꯁꯤ ꯊꯥꯡꯖꯤꯡꯒꯤ ꯃꯥꯒꯤ ꯀꯣꯕꯔ ꯃꯅꯨꯡꯗ ꯑꯃ ꯂꯩꯕꯗꯣ
ꯎꯝ
ꯋꯥꯏꯠ ꯀꯂꯔ ꯌꯦꯂꯣꯒꯨꯝ ꯇꯧꯕꯗꯣ ꯑꯗꯨꯗꯨꯗꯤ ꯍꯥꯎꯋꯦ
ꯊꯥꯡꯖꯤꯡꯗꯤ ꯂꯣꯏꯅ ꯍꯥꯎꯋꯦꯗ ꯊꯥꯡꯖꯤꯡꯗꯤ ꯑꯗꯨꯝ ꯆꯥꯕ ꯕ ꯌꯥꯏ ꯌꯣꯡꯆꯥꯛꯇꯤ ꯌꯥꯝꯅ ꯆꯥꯅꯤꯡꯗꯦꯗ ꯃꯅꯝꯗꫭ
ꯃꯆꯤꯟꯊꯤ ꯍꯦ
ꯊꯤꯕ ꯅꯠꯇꯦ ꯑꯁꯦꯡꯕ ꯍꯥꯏꯕ
ꯌꯣꯟꯆꯥꯛ ꯍꯦꯛ ꯊꫭꯔꯒ ꯑꯗꯨꯝ ꯆꯥ ꯆ ꯆ ꯆ ꯆ ꯆꯆꯥ ꯂꯣꯏꯗ꯭ꯔꯤ ꯐꯥꯎ ꯆꯥꯕꯗꯣ ꯅꯣꯏꯗꯣ
ꯑꯩꯈꯣꯏꯔꯅꯦ
ꯎꯝ
ꯑꯦ ꯑꯩꯈꯣꯏꯗꯤ ꯑꯗꯨꯃꯥꯏꯅ ꯆꯥꯗꯦꯍꯦ
ꯈꯪꯉꯦ ꯌꯣꯟꯆꯥꯛ ꯁꯤꯡꯖꯨ ꯌꯣꯟꯆꯥꯛ ꯀꯤ ꯌꯣꯟꯆꯥꯛꯒꯤ ꯑꯦ ꯍꯤꯟꯖꯥꯡ ꯑꯗꯨꯝ ꯍꯥꯏꯔꯒ ꯂꯩꯔꯒ
ꯗꯦꯅꯦ
ꯆꯥꯏ
ꯁꯟꯗꯦꯗ ꯈꯛꯇꯔ ꯆꯥꯕꯅꯦ ꯑꯗꯨ
ꯑꯩ ꯈꯪꯉꯦꯕ
ꯑꯩꯈꯣꯏ ꯃꯔꯣꯛ ꯀ ꯄꯨꯜꯗꯤ ꯃꯔꯛ ꯃꯔꯛꯇꯗꯤ ꯆꯥꯏ ꯑꯗꯨꯕꯨ ꯌꯥꯝꯗꯤ ꯆꯥꯗꯦ ꯌꯥꯝ ꯆꯥꯕꯗꫭ ꯇꯜꯂꯦꯕ
ꯅꯪ ꯌꯥꯝ ꯆꯥꯕꯅꯤꯀꯣ ꯑꯗꯨ ꯅꯆꯤꯟ ꯊꯤꯒꯅꯨ ꯍꯧꯖꯤꯛ
ꯊꯤꯕ ꯅꯠꯇꯦ ꯑꯁꯦꯡꯕ ꯍꯥꯏꯕꯅꯤ ꯍꯌꯦꯡ ꯂꯦꯁꯟ ꯀꯥꯕꯁꯤ ꯇꯜꯂꯤ ꯍꯦ ꯂꯦꯁꯟ ꯀꯥꯕ ꯂꯣꯏꯔꯒ ꯂꯥꯛꯑꯕꯅꯤ ꯍꯥꯏꯔꯗꯤ ꯌꯥꯝ ꯅꯨꯡꯉꯥꯏꯒꯗꯧꯕ ꯂꯦꯁꯟ ꯀꯥꯕ ꯂꯣꯏꯔꯒ ꯂꯥꯛ ꯑꯃꯨꯛ ꯂꯥꯛꯄꯅꯤ ꯍꯥꯏꯗꯤ ꯅꯨꯡꯉꯥꯏꯒꯗꯧꯕꯅꯦꯕ
ꯏꯁ ꯅꯪꯅ ꯑ ꯂꯤꯇ ꯇꯧꯒꯦꯔꯥ ꯏꯁꯩꯥꯏꯗ
ꯎꯝ ꯑꯩ ꯎꯝ ꯃꯃꯥꯡꯗ ꯊꯣꯛꯑꯒ ꯁꯛꯄꯗꯣ ꯀꯨꯏꯒ꯭ꯔꯦ ꯁꯛꯇꯕ ꯊꯥ ꯑꯅꯤ ꯑꯍꯨꯝ ꯑꯣꯏꯔꯝꯒꯅꯤ ꯈꯪꯗꯦꯅꯦ ꯑꯗꯨ ꯑꯣꯏꯒꯦꯔꯥ ꯅꯍꯥꯟꯒꯤ ꯁꯟꯗꯦ ꯑꯦ ꯁꯟꯗꯦꯁꯤꯁꯨ ꯂꯤꯠ ꯇꯧꯒꯦ ꯇꯧꯕꯅꯦ ꯎ ꯃꯤ ꯍꯧꯖꯤꯛ ꯀꯦꯁꯤꯑꫭ ꯁꯨ ꯅꯍꯥꯟꯒꯩ ꯃꯤ ꯂꯩꯗꯕꯀꫭ ꯑꯗꯨꯒꯤ ꯑꯩꯅ ꯑꯃꯨꯛ ꯁꯅꯥꯕ ꯏꯁꯩ ꯈꯩꯁꯦ ꯁꯛ ꯁꯛꯄ ꯅꯨꯡꯉꯥꯏꯇ꯭ꯔꯦꯍꯦ ꯃꯤ ꯑꯃꯅ ꯂꯤꯠ ꯇꯧ ꯎꯅꯤꯅ ꯀꫭ
ꯑꯗꯨꯀꯣ ꯑꯩ ꯆꯥꯛ ꯆꯥꯒꯤꯒꯦ ꯑꯩ ꯆꯥꯕ ꯂꯣꯏꯔꯥ ꯑꯃꯨꯛ ꯇꯧꯔꯛꯑꯣ ꯀꯣ ꯎꯝ